ꯍꯜꯂꯣ ꯎꯝ ꯇꯥꯏ ꯀꯣ ꯎ ꯉꯔꯤꯕ꯭ꯔꯣ ꯎꯝ ꯑꯣꯐꯤꯁꯇ ꯂꯩ ꯑꯗꯨꯝ ꯐꯝꯃꯦ ꯊꯕꯛ ꯃꯐꯝꯗ ꯗꯨꯀꯥꯟꯗ ꯎꯝ ꯑꯩ ꯄꯥꯔꯂꯔ ꯍꯥꯡꯕꯅꯦꯕ
ꯍꯥꯥ
ꯄꯥꯔꯂꯔ ꯂ ꯄꯥꯔꯂꯔ ꯂꯩꯕꯅꯦ ꯑꯩꯒꯤ ꯂꯥꯛꯑꯣ
ꯑꯩꯗꯤ ꯂꯥꯞꯅꯤꯡꯉꯥꯏ ꯃꯥꯜꯂꯦꯅꯦ ꯅꯪ ꯀꯗꯥꯏꯗꯔꯣ
ꯅꯥꯡ ꯇꯤꯡꯗꯔꯥ
ꯑꯩ ꯑꯩ ꯍꯣꯏ ꯆꯤꯡ ꯍꯥꯏꯔꯁꯨ ꯎꯝ ꯇꯥꯎꯟꯗꯅꯦ
ꯑꯣ ꯑꯣ ꯑꯩꯈꯣꯏ ꯇꯝꯄꯥꯛꯇ
ꯅꯠꯇ꯭ꯔꯦ ꯑꯩꯗꯤ
ꯑꯣ
ꯆꯤꯡꯗ ꯆꯤꯡꯗ ꯑꯣꯏꯔꯦ ꯇꯥꯎꯟꯗ ꯑꯣꯏꯔꯦ
ꯑꯣ ꯑ ꯅꯪꯗꯤ ꯆꯥꯔꯕ꯭ꯔꯣ
ꯑ
ꯆꯥꯛꯒꯨꯝꯕꯗꯤ ꯆꯥꯈ꯭ꯔꯕ꯭ꯔꯣ
ꯇꯔꯦ ꯊꯛ ꯆꯥꯔꯦ ꯍꯧꯖꯤꯛ ꯊꯕꯛ ꯆꯠꯊꯣꯛꯁꯤꯦꯔꯥ ꯍꯥꯏꯅ ꯇꯧꯕ
ꯑꯣ ꯀ ꯃꯤꯁꯤꯡꯅꯥꯧ ꯀꯛ ꯀꯛ ꯄ ꯃꯤ ꯉꯁꯤ ꯆꯪꯁꯟ ꯇꯧꯁꯤ
ꯑꯗꯨꯝ ꯂꯩꯒꯅꯤꯅꯪ ꯅꯪꯁꯨ
ꯑꯗꯨꯝ ꯂꯩꯒꯅꯤ ꯑꯗꯨꯀꯥꯟꯗ ꯑꯗꯨꯝ ꯄꯥꯔꯂꯥꯗ ꯑꯗꯨꯝ ꯂꯩꯕꯅꯦ
ꯀꯔꯤ ꯏꯟꯁꯥꯡ ꯆꯥꯏ
ꯑ ꯏꯩꯅ ꯑ ꯑꯩꯒꯤ ꯉꯥ ꯉꯔꯥꯡ ꯅꯨꯡꯗꯥꯡꯗꯥꯏ ꯉꯥ ꯆꯥꯕꯀꯣ ꯑꯗꯨ ꯑꯗꯨ ꯀꯉꯁꯨ ꯆꯥꯎꯑꯦ ꯑꯗꯨꯒ ꯌꯦꯟꯁꯥꯁꯨ ꯉꯥ ꯆꯥꯒꯗꯕꯁꯤꯡ ꯌꯦꯟꯁꯥ ꯑꯗꯨꯃꯥꯏꯅ ꯃꯤꯛꯁ ꯇꯧꯔꯒ ꯐꯥꯕ ꯑꯗꯨ ꯌꯥꯝ ꯂꯩꯕꯒꯤ ꯑꯗꯨ ꯆꯥꯔ
ꯎꯝ ꯎ ꯁꯤꯗꯤꯤ ꯍꯋꯦ
ꯍꯥꯎ ꯔꯝꯅꯤ
ꯁꯥꯏ ꯃꯅ ꯍꯤꯂꯥꯧꯅ ꯄꯔ ꯑꯩꯅ ꯈꯁꯨ
ꯅꯨꯡꯁꯥꯁꯦ ꯌꯥꯝ ꯁꯥꯕ꯭ꯔꯣ
ꯉꯁꯤꯗꯤ ꯅꯨꯡꯁꯥ ꯌꯥꯝ ꯊꯣꯛꯑꯦ ꯅꯨꯡꯁꯥ ꯌꯥꯝ ꯁꯥꯏꯌꯦꯦ
ꯑꯩꯈꯣꯏꯗꯁꯨ ꯐꯖꯅ ꯌꯩꯔꯒ ꯂꯩꯔꯦ ꯍꯧꯖꯤꯛꯇꯤ
ꯑꯣ ꯉꯔꯥꯡꯗꯤꯀꯣ ꯉꯔꯥꯡꯗꯤ ꯏꯪꯕ ꯉꯔꯥꯡꯗꯤ ꯅꯣꯡ ꯆꯨꯕ ꯑꯗꯨꯒ ꯉꯁꯤꯗꯤ ꯅꯨꯡꯁꯥ ꯊꯣꯔꯛꯑꯦ
ꯃꯔꯥꯡꯁꯨ ꯌꯥꯝ ꯏꯪꯕꯗꯤ ꯑꯣꯏꯗꯦ ꯉꯔꯥꯡꯁꯨ ꯅꯨꯡꯁꯥ ꯊꯣꯛꯑꯦ ꯑ
ꯅꯨꯡꯁꯥ ꯅꯨꯡꯁꯥ ꯑꯃꯨꯛ ꯀꯠꯊꯣꯛꯄ ꯑꯅ ꯎ ꯃꯝꯕ ꯅꯣꯡ ꯆꯨꯒꯦ ꯆꯨꯒꯦ ꯇꯧꯔꯒ ꯆꯨꯗꯕ ꯑꯗꯨꯃꯥꯏꯅ ꯇꯧꯋꯦ ꯉꯔꯥꯡꯁꯨ
ꯑꯣ ꯂꯩꯔꯕꯣ ꯍꯧꯖꯤꯛ
ꯍꯥꯥ
ꯑꯉꯥꯡꯒꯨꯝ ꯂꯩꯇ꯭ꯔꯕ꯭ꯔꯣ
ꯀꯔꯤꯍꯦꯕ ꯍꯣꯏ ꯌꯨꯝ ꯄꯂꯦ
ꯑ ꯑꯥꯡ ꯂꯩꯕ꯭ꯔꯣꯣ
ꯑꯉꯥꯡ ꯑꯃ ꯂꯩꯌꯦ ꯑꯗꯨ
ꯃꯥꯅꯦꯦ
ꯑꯣꯏꯕ꯭ꯔꯥ ꯅꯨꯄꯤ ꯅꯨꯄꯥ
ꯑꯩꯅ ꯅꯨꯄꯤ ꯑꯣꯏꯕ
ꯑ
ꯑꯩ ꯑꯩꯪ ꯅꯪꯒꯤ ꯃꯤꯡꯗꯣ ꯅꯪ ꯑꯩ ꯐꯪꯕ꯭ꯔꯥ
ꯑ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
ꯑꯩꯁꯨ ꯅꯪꯒꯤ ꯃꯤꯡꯗꯣ ꯈꯪꯕꯒꯨꯝ ꯇꯧꯕ
ꯑ
ꯉꯥꯏ ꯉꯥꯏꯈꯣꯀꯣ ꯑꯃ ꯍꯩ ꯂꯥꯎꯅꯦ ꯑꯗꯣ ꯑ ꯉꯥꯡ ꯂꯧꯗꯕꯅꯦ ꯑꯣꯇꯣꯁꯤꯟ ꯇꯎꯗꯦ ꯑꯣꯧ ꯇꯥꯕ꯭ꯔꯥ
ꯍ
ꯅꯪ ꯅꯪꯒꯤ ꯃꯤꯡꯗꯣ ꯈꯪꯕꯒꯨꯝ ꯇꯧꯋꯦ ꯑꯩꯒꯤ ꯀ꯭ꯂꯥꯁꯃꯦꯠ ꯃꯃꯤꯡꯔꯥ ꯈꯪꯗꯦ ꯅꯪꯁꯨ ꯀ꯭ꯂꯥꯁꯃꯦꯠꯀꯨꯝꯅ ꯈꯪꯕ꯭ꯔꯥ ꯑꯩꯕꯣ
ꯑ ꯑꯗꯨꯒꯤ
ꯑ ꯀꯩꯅꯩꯅꯣ ꯅ ꯍꯥꯥ
ꯆ
ꯍꯣꯏ
ꯀꯩꯅꯣ
ꯀꯕ
ꯑꯅꯤ ꯈꯔ ꯍꯦꯜꯂꯦ
ꯑꯣ
ꯅꯪꯗꯦ ꯅꯪꯒꯤ ꯃꯉꯥꯁꯨ ꯃꯉꯥ ꯌꯥꯝꯈ꯭ꯔꯦꯅ ꯌꯥꯝ ꯈꯔ ꯅꯨꯡꯉꯥꯏꯔꯝꯅꯤ
ꯎꯝ ꯑꯩꯗꯤ ꯑꯁ ꯆꯍꯤ ꯑꯅꯤꯅꯤꯅ ꯄꯨꯔꯥ ꯕꯦꯔꯥꯅꯦ ꯍꯟꯗꯛ
ꯑꯣ ꯍꯣꯏ ꯁꯤꯟꯅꯕ꯭ꯔ ꯈꯔ
ꯑ
ꯉ ꯅ ꯀꯣ